ꯑꯣ ꯀꯩꯗꯧꯔꯝꯃꯤꯅꯣ ꯑꯌꯨꯛ ꯀꯤ ꯆꯥꯛꯀ ꯆꯥꯔꯕꯣ꯫
ꯑꯌꯨꯛꯀꯤ ꯆꯥꯛ ꯏꯟꯖꯥꯡꯗꯤ ꯆꯥꯗ꯭ꯔꯤꯌꯦ ꯊꯣꯡꯕ ꯂꯣꯏꯗ ꯉꯥꯏꯔꯤꯌꯦ꯫
ꯑꯣ ꯑꯩꯗꯤ ꯆꯥꯔꯦ ꯑꯩꯗꯤ ꯇꯣꯛꯇ ꯉꯥꯏꯔꯤ ꯍꯧꯖꯤꯛꯇ꯫
ꯑꯣ ꯑꯣ ꯀꯩ ꯖꯥꯡ ꯊꯣꯡꯉꯒꯦ ꯆꯥꯔꯒꯦ꯫
ꯑꯥ ꯍꯪꯒꯥꯝ ꯊꯣꯡꯕ ꯆꯥꯔꯦ꯫ ꯑꯗꯨꯒ ꯉꯔꯥꯡ ꯅꯨꯡꯗꯥꯡꯒꯤ ꯁꯣꯏꯕꯝ ꯏꯔꯣꯝꯕꯅꯦ ꯑꯗꯒꯤ ꯕꯣꯔꯥ ꯑꯃꯒ ꯆꯥꯔꯦ
ꯍꯥꯎꯅꯤꯅꯦ ꯑꯩꯁꯨ ꯀꯩꯅꯣ ꯊꯣꯡꯉꯝꯕꯅꯤ ꯏꯔꯣꯜꯂꯝꯕꯅꯦꯕ ꯑꯗꯨ ꯕꯣꯔꯥ ꯑꯃ ꯍꯧꯒꯦꯅ ꯇꯧꯔꯝꯕꯅꯦꯕ ꯑꯩꯁꯦ
ꯑꯗꯨꯅꯦ ꯏꯔꯣꯝꯕꯒ ꯕꯣꯔꯥꯒ ꯌꯥꯝ ꯆꯥꯟꯅꯕꯅꯦ ꯏꯔꯣꯝꯕꯁꯤꯅ ꯀꯩ ꯏꯔꯣꯝꯕꯅꯣ
ꯅꯃꯔꯥꯅꯦ ꯃꯪꯒꯟꯅꯦ ꯇꯧꯔꯒ ꯌꯣꯡꯆꯥꯛꯅꯦ ꯇꯧꯔꯒ ꯃꯌꯥꯟ ꯃꯌꯥꯟ ꯂꯣꯟꯒꯦ ꯇꯧꯔꯝꯕꯅꯦ
ꯍꯥꯎꯔꯅꯤ ꯍꯧꯖꯤꯛꯀꯤ ꯁꯤꯖꯟꯒꯤ ꯍꯧꯖꯤꯛꯀꯤ ꯍꯦꯟꯖꯥꯡꯅꯤꯉ ꯌꯥꯝ ꯆꯥꯅꯕ ꯍꯦꯟꯖꯥꯡꯅꯤꯅꯦ
ꯍꯣꯏ ꯑꯗꯨꯅꯦ ꯑꯗꯨ ꯅꯠꯇ꯭ꯔꯗꯤ ꯁꯥꯒ ꯁꯥꯔꯛꯑꯦ ꯀꯥꯂꯦꯟꯒ ꯌꯧꯁꯜꯂꯛꯑꯦ ꯏꯔꯣꯟꯕꯒꯨꯝꯕ ꯑꯃ ꯆꯥꯅꯤꯡꯉꯦꯕ ꯍꯦꯛꯇ
ꯃꯥꯅꯦ ꯑꯗꯨ ꯕꯣꯔꯥꯅ ꯀꯩꯀꯩ ꯇꯣꯏ ꯀꯩꯀꯩ ꯑꯣꯏꯔꯤꯅꯣ
ꯕꯣꯔꯥꯁꯦ ꯇꯤꯜꯍꯧ ꯕꯣꯔꯥꯁꯨ ꯌꯥꯎꯔꯦ ꯈꯥꯃꯦꯟ ꯕꯣꯔꯥꯁꯨ ꯌꯥꯎꯔꯦ ꯈꯥꯖꯤꯡ ꯀꯩꯀꯥꯁꯨ ꯑꯗꯨꯝ ꯌꯥꯎꯔꯦ
ꯎꯝ ꯈꯖꯤꯡꯗꯣ ꯌꯥꯝ ꯍꯥꯎꯉꯤꯕꯣꯏ ꯏꯆꯦ
ꯎꯝ ꯍꯥꯎꯅꯤ ꯑꯗꯨ ꯆꯥꯅꯤꯡꯃꯟꯅꯅ ꯇꯧꯔꯤꯅꯦ ꯍꯥꯏꯕ
ꯎꯝ ꯑꯩꯁꯨꯅꯤꯅꯦ ꯆꯥꯛ ꯇꯣꯛꯑꯦ ꯍꯧꯖꯤꯛ ꯑꯃꯨꯛ ꯐꯤ ꯁꯨꯒꯦꯅ ꯇꯧꯔꯤ ꯏꯃꯨꯡꯒꯤ ꯅꯣꯡꯃꯒꯤ ꯊꯕꯛ ꯃꯌꯥꯝꯁꯦ
ꯥꯃꯅꯦ ꯇꯧꯗꯕꯁꯨ ꯌꯥꯗꯕ
ꯃꯥꯅꯤ ꯐꯤ ꯁꯨꯕ ꯂꯣꯏꯔꯅꯤ ꯑꯉꯥꯡ ꯁ꯭ꯀꯨꯜ ꯊꯥꯗꯣꯛꯈ꯭ꯔꯒ ꯃꯥ ꯆꯠꯈ꯭ꯉꯩ ꯇꯧ ꯐ ꯃꯌꯥꯝꯁꯦ ꯀꯣꯛ ꯋꯥꯏꯔꯝ ꯑꯃꯨꯛ ꯂꯣꯏꯁꯟꯅꯤ ꯐꯃꯨꯡ ꯑꯃꯨꯛ ꯂꯣꯏꯁꯟꯅꯤ ꯋꯥꯏ ꯑꯃꯨꯛ ꯁꯤꯠꯅꯤ ꯋꯥꯏ ꯑꯃꯨꯛ ꯇꯩꯅꯤ
ꯃꯥꯅꯦ
ꯑꯗꯨ ꯃꯌꯥꯝꯗꯣ ꯂꯣꯏꯔꯒ ꯐꯤ ꯃꯌꯥꯝ ꯁꯨꯒꯦꯅ ꯈꯣꯝꯖꯤꯜꯂꯒ ꯑꯃꯨꯛ ꯁꯨꯒꯦꯅ ꯇꯤꯡꯖꯤꯜꯂꯤ ꯌꯥꯝ ꯀꯟꯅ ꯉꯥꯏꯍꯥꯛꯇꯪ ꯇꯤꯡꯁꯤꯟꯒꯦ ꯇꯤꯡꯁꯤꯜꯂꯝꯃꯤꯑꯦ ꯑꯗꯨꯒ ꯉꯥꯏꯍꯥꯛ ꯂꯩꯔꯒ ꯁꯨꯗꯣꯛꯀꯦ ꯇꯧꯕꯅꯤ
ꯑꯉꯥꯡꯅ ꯑꯉꯥꯡꯅ ꯆꯠꯈ꯭ꯔꯤꯉꯩꯗꯨꯗ ꯊꯕꯛꯁꯦ ꯑꯃꯨꯛ ꯂꯣꯏꯁꯤꯜꯍꯧꯗꯣꯏꯅꯦꯕ ꯑꯉꯥꯡ ꯂꯥꯛꯑꯒꯗꯤ ꯑꯃꯨꯛ ꯊꯕꯛ ꯇꯧꯕ ꯌꯥꯔꯣꯏꯗꯣꯏꯅꯦꯕ
ꯃꯥꯅꯦ ꯃꯥ ꯑꯃꯨꯛ ꯁꯦꯟꯅꯅꯤ ꯃꯥ ꯑꯃꯨꯛ ꯀꯣꯏꯇꯥꯟ ꯇꯥꯟꯅꯅꯤ ꯁꯦꯟꯅꯗꯣꯏꯅꯤꯅ ꯀꯩꯅꯣ ꯇꯧꯔꯤꯉꯩꯁꯦ ꯏꯆꯦꯗ ꯇꯧꯔꯛꯏꯁꯦ ꯑ ꯆꯩꯔꯥꯎꯕꯁꯨ ꯀꯨꯏꯁꯨ ꯀꯨꯏꯔꯛꯇ꯭ꯔꯦꯗꯅ ꯑꯗꯨꯅ ꯏ ꯏꯕꯥꯅꯤꯁꯦ ꯀꯩ ꯀꯩ ꯀꯃꯥꯏ ꯀꯃꯥꯏ ꯅ ꯂꯩꯔꯒ ꯊꯤꯟꯁꯤꯒꯦ ꯗꯣ
ꯑꯗꯨꯅꯦ ꯆꯩꯔꯥꯎꯕꯁꯦ ꯑꯩꯁꯦ ꯎꯝ ꯈꯪꯗꯦꯅꯦ ꯑꯩꯈꯣꯏ ꯁꯤꯗꯅꯦ ꯈꯨꯗꯩ ꯑꯃ ꯁꯥꯏꯌꯦꯕꯀꯣ ꯑꯗꯣ ꯈꯨꯗꯩꯗꯣ ꯑꯩꯅ ꯍꯥꯏꯗꯤ ꯃꯣꯏ ꯀꯛꯇꯣꯔꯦ ꯈꯨꯗꯩꯗꯣ ꯁꯥꯕ ꯂꯣꯏꯔꯦ ꯃꯆꯨꯒꯥꯁꯦ ꯌꯥꯝꯐꯖꯩꯌꯦꯕ ꯥ ꯑꯗꯨꯗꯨꯅ ꯃꯨꯀꯥ ꯐꯦꯟꯕꯗꯤ ꯑꯣꯏꯗꯣꯏꯅꯦꯕ ꯑꯗꯨꯏꯗꯨꯅ ꯃꯨꯛꯀꯥ ꯐꯦꯝꯕꯤꯗ ꯑꯣꯏꯅ ꯇꯧꯔꯒ ꯈꯨꯗꯩꯗꯣ ꯑꯗꯨꯃꯥꯏꯅ ꯀꯩꯅꯣ ꯂꯧꯒꯦ ꯀꯥꯏꯅ ꯍꯥꯏꯔꯝꯕꯅꯦꯕ ꯑꯅꯤ ꯂꯧꯒꯦ ꯀꯥꯏ ꯍꯥꯏꯔꯝꯕꯅꯦꯕ ꯑꯗꯨꯗꯨꯒꯤ ꯅꯪ ꯅꯪꯗꯤ ꯀꯃꯥꯏ ꯀꯃꯥꯏ ꯇꯧꯗꯣꯔꯒꯦ
ꯑꯗꯨ ꯏꯆꯦꯅ ꯑꯃꯨꯀꯥꯞ ꯍꯦꯝꯕꯤ ꯈꯨꯗꯩꯗꯣ ꯇꯧꯔꯕꯅꯤ ꯑꯩꯅ ꯑꯩꯅ ꯑꯁꯨꯡꯕꯒꯤ ꯈꯨꯗꯩꯁꯨ ꯊꯣꯛꯏꯗꯅ ꯏꯆꯦ ꯑ ꯀꯥꯂꯦꯟ ꯊꯥꯁꯤꯗꯗꯤ ꯃꯣꯏ ꯑꯍꯟꯅ ꯁꯦꯠꯆꯕꯗꯗꯤ ꯑꯗꯨ ꯁ ꯅꯨꯡꯉꯥꯏꯅꯤ
ꯃꯥꯅꯦ-ꯃꯥꯅꯦ꯫
ꯎꯝ ꯑꯗꯨ ꯑꯣꯏꯅ ꯂꯧꯕꯤꯔꯒꯦ ꯑꯩꯅ꯫ ꯑꯍꯟꯈꯩꯒꯤ ꯑꯅꯤꯃꯛ ꯂꯧꯕꯤꯔꯒꯦ꯫
ꯍꯣꯏ ꯍꯣꯏ꯫
ꯑꯗꯨꯒ ꯈꫭꯏ ꯑꯍꯟ ꯏꯃꯥ ꯍꯣꯏꯒꯩꯒꯤꯅ ꯃꯣꯏꯒꯤ ꯑꯁꯨꯡꯕ ꯐꯅꯦꯛ ꯑꯃꯃꯝ ꯝ ꯌꯦꯡꯕꯤꯔꯛꯑꯒꯦ ꯍꯦꯛ
ꯍꯣꯏ ꯑꯗꯨꯅ ꯐꯔꯦ꯫ ꯍꯧꯖꯤꯛꯀꯥꯟꯗꯤ ꯑꯃꯨꯛ ꯑꯗꯨ ꯑꯗꯨꯒꯨꯝꯕꯗꯨꯁꯨ ꯌꯥꯝꯅ ꯑꯗꯨꯝ ꯏꯪ ꯏꯪ ꯂꯥꯎꯔꯅꯤ ꯀꯥꯂꯦꯟꯁꯨ ꯌꯧꯁꯜꯂꯛꯑꯕꯅꯤꯅ꯫
ꯃꯥꯅꯦ ꯑꯁꯨꯝꯕꯁꯦ ꯄꯁꯤꯅ ꯍꯦꯛ ꯅꯨꯡꯉꯥꯏꯗꯅ ꯏꯡ ꯏꯪ ꯂꯥꯎꯔꯒ ꯑꯍꯟꯒ ꯑꯣꯏꯔꯦ
ꯎꯝ ꯑꯗꯨꯕꯨ ꯅꯣꯏ ꯌꯨꯝꯒꯤꯗꯤ ꯀꯃꯥꯏꯅ ꯅꯨꯄꯥ ꯃꯌꯨꯝꯒꯤꯗꯤ ꯏꯟ ꯀꯔꯤ ꯀꯔꯝ ꯀꯥꯟꯗ ꯍꯥꯏꯗꯤ ꯏꯟꯖꯥꯡ ꯃ
ꯑ ꯑꯈꯣꯏꯗꯤ ꯧꯔꯅꯤꯅꯦ ꯑꯩꯆꯦ ꯊꯥ ꯃꯨꯛꯇꯤ ꯋꯥꯠꯂꯤꯌꯦ꯫ ꯑ ꯑꯗꯨꯅ ꯍꯦꯟꯅꯥꯡ ꯃꯊꯦꯜꯁꯦ ꯍꯟꯗꯛꯇꯤ ꯌꯥꯝꯃꯅꯤ ꯑꯩꯈꯣꯏ ꯏꯃꯨꯡꯁꯨ ꯌꯥꯝ ꯌꯥꯝꯕꯅꯤꯅꯅꯦ ꯃꯥꯏ ꯃꯥꯏ ꯉꯝꯖꯕꯤ ꯊꯣꯉꯛꯑꯒ ꯁꯨꯃꯥꯡꯗ ꯄꯨꯜꯂꯞ ꯆꯥꯁꯦꯅ ꯍꯥꯏꯅꯔꯦꯑꯦ꯫
ꯑꯁ ꯑꯗꯨꯁꯨ ꯅꯨꯡꯉꯥꯏꯅꯤꯅꯦ꯫
ꯑꯥ ꯑꯗ ꯃꯊꯦꯜꯁꯦ ꯑꯃ ꯃꯣꯗꯨꯂꯥꯥꯟ ꯊꯣꯡꯕꯗꯨ ꯏꯆꯦ ꯈꯪꯕ꯭ꯔꯥ꯫ ꯑ ꯕꯣꯔꯥ ꯍꯧ ꯗꯣꯛꯑꯒ ꯁꯪꯒꯣꯝꯒ ꯍꯥꯞꯄ ꯊꯣꯡꯕꯗꯣ
ꯍꯥꯎꯕꯅꯦ ꯍꯥꯎꯕꯅꯦ꯫
ꯑ ꯑꯗꯨꯃ ꯇꯧꯁꯦ ꯍꯥꯏꯅꯔꯦ ꯑꯗꯒꯤ ꯁꯅꯥ ꯊꯣꯡꯕ ꯑꯃ ꯑꯗꯒꯤ ꯎꯇꯤ ꯑꯁꯪꯕ ꯑꯗꯒꯤ ꯏꯔꯣꯟꯕꯅ ꯀꯩꯅꯣ ꯑꯩꯈꯣꯏ ꯃꯦꯔꯥꯃꯤꯁꯀꯤ ꯕꫭꯔꯥ ꯕꯣꯔꯤꯒ ꯇꯥꯎꯊꯣꯛꯑꯒ ꯑꯗꯒꯤ ꯃꯔꫭꯏꯒ ꯍꯜꯂꯒ ꯃꯣꯔꯣꯛꯀ ꯀꯥꯍꯜꯂꯒ ꯃꯦꯠ ꯄꯗꫭ ꯏꯆꯦ ꯑꯗꯨꯃꯥꯏꯅ ꯑꯝ ꯇꯧꯔꯦ ꯅꯤ ꯗꯒꯤ ꯁꯤꯡꯖꯨ ꯃꯌꯥꯟ ꯑꯃꯁꯨ ꯌꯥꯎꯍꯜꯂꯅꯤ ꯂꯥꯏꯒꯤ‌ ꯅꯨꯃꯤꯠꯅꯤꯅ ꯁꯤꯡꯖꯨꯒꯁꯨ ꯌꯥꯝ ꯊꯧꯅꯩ
ꯇꯧ ꯍꯋꯦ ꯇꯧ ꯍꯋꯦ
ꯑꯗꯒꯤ ꯄꯥꯐꯣꯔ ꯌꯥꯎꯗ꯭ꯔꯗꯤ ꯑꯃꯨꯛ ꯆꯩꯔꯥꯎꯕ ꯑꯃꯨꯛ ꯃꯥꯟꯗ꯭ꯔꯦ ꯄꯥꯐꯣꯔ ꯑꯃ ꯇꯥꯔꯅꯤ ꯑꯗꯒꯤ ꯆꯝꯐꯨꯠ ꯑꯃꯁꯨ ꯌꯥꯎꯗꯕ ꯌꯥꯥ ꯣꯏ ꯑꯗꯣ ꯊꯦꯟꯁꯦ ꯑꯗꯨꯝ ꯏꯆꯦ ꯑ ꯌꯥꯝꯗꯤ ꯌꯥꯝꯗꯣꯏꯅꯦ ꯎꯇꯤꯁꯨ ꯑꯁꯪꯕ ꯇꯧ ꯈꯔ ꯑꯃꯅ ꯑꯁꯪꯕ ꯆꯥꯅꯤꯡꯏꯤ ꯈꯔ ꯑꯃꯅ ꯑꯉꯧꯕ ꯆꯥꯅꯤꯡꯏꯤ
ꯎꯝ
ꯑꯗꯨꯅ ꯃꯊꯦꯜꯁꯦ ꯌꯥꯝꯗ꯭ꯔꯕꯗ ꯃꯥꯄꯜ ꯐꯥꯎꯗꯤ ꯇꯧꯒꯦꯅ ꯈꯜꯂꯤ ꯏꯆꯦ
ꯃꯥꯅꯦ ꯃꯥꯅꯦ ꯑꯁ ꯅ ꯑꯩꯈꯣꯏꯒꯤꯗꯤ ꯃꯩꯇꯩꯒꯤꯗꯤ ꯆꯍꯤ ꯍꯧꯕ ꯅꯨꯃꯤꯠ ꯑꯣꯏꯗꯣꯏꯅꯤꯗꯅ ꯑꯗꯨ ꯑꯁ ꯌꯥꯝꯅ ꯍꯥꯏꯗꯤ ꯑꯩꯈꯣꯏꯒꯤꯗꯤ ꯁꯤꯒꯤ ꯃꯇꯝꯁꯤꯕꯨ ꯂꯥꯛꯄꯅ ꯉꯥꯏꯔꯒ ꯂꯩꯖꯔꯤꯅꯦꯕ
ꯃꯥꯅꯦ ꯏꯆꯦ ꯍꯣꯏꯗꯤ ꯅꯣꯡꯃ ꯄꯥꯟꯕꯗ ꯂꯥꯎꯗꯣꯏꯔꯥ
ꯎ ꯄꯥꯟꯕꯗ ꯂꯥꯎꯊꯣꯛꯑꯒꯦ
ꯐꯔꯦ ꯑꯗꯨꯅ ꯑꯗꯣ ꯃꯤꯁꯦ ꯆꯩꯔꯥꯎꯕ ꯅꯨꯃꯤꯠꯇ ꯃꯦꯔꯥꯃꯤꯁ ꯇꯧꯕꯁꯨ ꯌꯥꯎꯋꯤ ꯉꯥ ꯊꯣꯡꯕꯁꯨ ꯌꯥꯎꯋꯤ ꯑꯗꯣ ꯏꯆꯦꯍꯣꯏꯒꯤꯗꯤ ꯀꯩ ꯇꯧꯗꯣꯏꯅꯣ
ꯑꯩꯈꯣꯏꯒꯤꯗꯤ ꯃꯦꯔꯥꯃꯤꯁ ꯇꯧꯅꯤꯕꯀꯣ ꯀꯣ ꯑꯗꯣ ꯑꯩꯈꯣꯏꯒꯤ ꯁꯥꯒꯩꯒꯤ ꯑꯣꯏꯅꯗꯤ ꯍꯥꯏꯗꯤ ꯃꯦꯔꯥꯃꯤꯁꯇ ꯑꯣꯏꯅ ꯇꯧꯋꯦ ꯉꯥ ꯆꯥꯕ ꯈꯣꯠꯄꯗꯨꯗꯤ ꯑꯩꯈꯣꯏ ꯁꯥꯒꯩꯒꯤꯗꯗꯤ ꯇꯧꯗꯦꯕ ꯑꯗꯨꯗꯨꯅ ꯃꯦꯔꯥꯃꯤꯁ ꯇ ꯑꯣꯏꯅ ꯐꯖꯅ ꯇꯧꯔꯒꯦ ꯍꯥꯏꯗꯤ ꯅꯍꯥꯟꯈꯩ ꯃꯇꯝꯗꯗꯤ ꯑꯗꯨꯝ ꯉꯥ ꯆꯥꯛꯁꯦ ꯑꯗꯨꯝ ꯊꯣꯡꯉꯦ ꯑꯗꯣ ꯃꯦꯔꯥꯃꯤꯁꯇꯤ ꯀꯌꯥ ꯆꯥꯗꯦ ꯑꯗꯨꯗꯨꯅ ꯑꯗꯨꯝ ꯉꯁꯥꯏ ꯆꯩꯔꯥꯎꯕ ꯅꯨꯃꯤꯠꯇꯨꯗꯤ ꯑꯗꯨꯝ ꯃꯦꯔꯥꯃꯤꯁ ꯇꯧꯔꯒ ꯍꯥꯎꯅ ꯑꯗꯨꯝ ꯆꯥꯊꯣꯛꯑꯒꯦ ꯈꯜꯂꯤꯦ
ꯃꯥꯅꯦ ꯃꯌꯥꯝꯃꯦꯁ ꯇꯧꯕꯁꯤꯅ ꯂꯥꯏꯗ ꯂꯥꯏꯒꯤ ꯅꯨꯃꯤꯠ ꯍꯦꯛ ꯃꯥꯟꯗ꯭ꯔꯅꯦ ꯂꯥꯏꯗ ꯊꯥꯕꯗꯁꯨ ꯄꯨꯛꯅꯤꯡꯗꯣ ꯆꯝꯃꯒ ꯅꯨꯡꯉꯥꯏ ꯑ ꯈꯪꯗꯦ ꯃꯤ ꯃꯤꯒꯤ ꯑꯄꯥꯝꯕ ꯇꯥꯔꯦ ꯈꯔ ꯑꯃꯗꯤ ꯉꯥ ꯊꯣꯡꯕꯁꯨ ꯑꯗꯨꯝ ꯌꯥꯎꯏ
ꯌꯥꯎꯔꯦ ꯑꯗꯣ ꯆꯩꯔꯥꯎꯕ ꯂꯣꯏꯔꯒ ꯆꯥꯛ ꯏꯁꯤꯡ ꯆꯥꯟꯅꯔꯒ ꯆꯤꯡꯒ ꯀꯥꯕ ꯈꯣꯠꯄ ꯑꯉꯥꯡ ꯃꯌꯥꯝꯒ ꯄꯨꯔꯒ ꯇꯧꯕꯗꯣ ꯇꯧꯗꯣꯏꯔꯣ
ꯑ ꯑꯩꯅ ꯈꯟꯕꯗ ꯒꯧꯔꯒꯤ ꯑꯩꯈꯣꯏꯒꯤ ꯅꯨꯃꯤꯠꯇꯗꯤ ꯆꯤꯡ ꯀꯥꯟꯅꯔꯝꯗꯧ ꯃꯥꯗꯤ ꯑꯗꯨ ꯅꯨꯃꯤꯠꯇꯅ ꯊꯥꯕꯜ ꯆꯣꯡꯉꯩꯗꯅ
ꯎꯝ ꯎꯝ
ꯊꯥꯕꯜ ꯑꯣꯏꯅ ꯆꯣꯡꯕ ꯄꯨꯕꯤꯔꯅꯤ ꯑꯗꯨꯒ ꯅꯣꯡꯃ ꯄꯥꯝ ꯅꯨꯃꯤꯠ ꯇꯣ ꯑꯗꯨꯗꯗꯤ ꯆꯤꯡ ꯀꯥꯔꯨꯅꯤ ꯏꯆꯦ ꯅꯣꯏ ꯊꯦꯡꯅꯁꯤꯔꯣ
ꯁꯤ ꯍꯥꯏꯏ
ꯊꯦꯡꯅꯁꯦ ꯑꯗꯨꯅꯦ ꯑꯗꯣ ꯑꯩꯁꯨꯅꯦ ꯑꯩꯅꯅꯦ ꯇꯜꯂꯦ ꯍꯥꯏꯔꯤꯁꯤ ꯅꯠꯇꯦ ꯀꯩꯁꯨ ꯅꯠꯇꯦ ꯆꯥꯛ ꯌꯦꯟꯁꯥꯡ ꯋꯥꯅꯤꯡꯉꯩ ꯊꯣꯡꯉꯨꯔꯅꯤ ꯇꯞꯇꯥꯏ ꯆꯥꯥꯁꯜꯂꯅꯤ ꯑꯗꯣ ꯍꯦꯛꯇ ꯃꯨꯟꯊꯔꯛꯑꯦ ꯑꯦ ꯋꯥꯗꯨ ꯅꯅꯦ ꯆꯠꯊꯣꯛꯄꯗꯣ ꯍꯦꯛꯇ ꯇꯟꯕ ꯅꯨꯡꯊꯤꯟ ꯋꯥꯏꯔꯝꯗꯣ
ꯃꯥꯅꯦ
ꯑꯗꯨꯅꯅꯦ ꯑꯩꯅ
ꯆꯤꯡ ꯀꯥꯕꯁꯨ ꯋꯥꯗꯣꯏꯅꯤ ꯑꯗꯣ ꯑꯁ ꯑꯉꯥꯡ ꯃꯌꯥꯝꯒꯤ ꯃꯣꯏꯒꯤ ꯅꯨꯡꯉꯥꯏꯕꯗ ꯍꯥꯏꯔꯒꯗꯤ ꯑꯃꯨꯛꯁꯨ ꯑꯃꯨꯛ ꯏꯟꯅꯗꯕ ꯌꯥꯗꯕ ꯇꯧꯔꯤꯁꯦ ꯑꯉꯥꯡ ꯉꯥꯛꯇ ꯊꯥꯗꯣꯛꯄꯁꯨ ꯌꯥꯗꯕꯅꯤꯅ
ꯃꯥꯅꯦ ꯃꯣꯏꯗꯤ ꯃꯣꯏꯗꯤ ꯀꯥꯏꯗꯩꯅꯣ ꯃꯣꯏꯗꯤ ꯆꯥꯔꯁꯨ ꯊꯛꯑꯁꯨ ꯑꯗꯨꯝ ꯆꯦꯟ ꯆꯣꯡꯗꯅ ꯑꯗꯨꯝ ꯀꯥꯒꯦ ꯍꯥꯏ ꯅꯤ ꯃꯣꯏꯗꯤ ꯃꯄꯥꯡꯒꯜꯁꯨ ꯌꯥꯝ ꯀꯜꯂꯦꯕ ꯑꯩꯈꯣꯏꯒ ꯃꯥꯟꯅꯗꯦ ꯑꯩꯈꯣꯏꯗꯤ ꯋꯥꯕꯅ ꯍꯥꯂꯦ ꯍꯛꯇ
ꯑꯁ ꯋꯥꯔꯦ ꯆꯥꯛ ꯆꯥꯁꯜꯂꯨꯔꯗꯤ ꯍꯛꯇ ꯇꯨꯝꯅꯤꯡꯉꯛꯄꯗꯣ ꯎꯏꯅꯤꯡꯉꯦꯕ
ꯎꯝ ꯆꯦ ꯍꯣꯏꯗꯤ ꯀꯣꯂꯨꯞꯞ ꯆꯥꯎ ꯆꯥꯎꯗꯥꯏꯅꯦ ꯅꯣꯏꯒꯤꯁꯨ ꯅꯣꯏ ꯅꯣꯏ ꯅꯣꯏ ꯊꯣꯛꯄ ꯊꯣꯡꯉꯣ ꯎꯝ
ꯐꯜꯂꯨꯞꯁꯦ ꯆꯥꯎꯋꯦꯕꯀꯣ ꯑꯗꯨꯗ ꯆꯥꯎꯔ ꯑꯩꯈꯣꯏ ꯁꯨꯃꯥꯏꯅ ꯀꯣꯂꯨꯞꯇꯣ ꯌꯨꯝꯗꯣ ꯂꯣꯏꯅꯃꯛꯀꯤ ꯑꯗꯨꯏ ꯅꯨꯃꯤꯠꯇꯣ ꯃꯥꯥꯏ ꯃꯥꯒꯤ ꯌꯦꯟꯁꯥꯡꯗꯤ ꯊꯤꯟꯅꯗꯣꯏꯅꯦꯕ ꯌꯨꯝꯒꯤ ꯆꯥꯛꯈꯨꯝꯗ ꯑꯃꯃꯝ ꯃꯁꯥ ꯃꯁꯥꯒꯤ ꯊꯣꯡꯅꯔꯒ ꯑꯗꯨꯃꯥꯏꯅ ꯏꯟꯁꯥꯡ ꯂꯣꯏꯕꯗꯣ ꯂꯥꯟ ꯅꯔꯒ ꯑꯃꯒ ꯑꯃꯒ ꯃꯍꯥꯎ ꯇꯥꯪꯅꯕ ꯑꯗꯨꯃꯥꯏꯅ ꯇꯧꯋ ꯑꯗꯣ ꯃꯣꯏ ꯒꯧꯔꯗ ꯈꯔ ꯂꯥꯎꯕꯁꯨ ꯌꯥꯎꯋꯦ ꯑꯗꯩ ꯃꯤꯇꯩꯩ ꯆꯩꯔꯥꯎꯕꯗ ꯈꯔ ꯂꯥꯎꯕꯁꯨ ꯌꯥꯎꯋꯦ
ꯎꯝ
ꯑꯗꯣ ꯃꯣꯏꯒꯤ ꯑꯩꯈꯣꯏꯒꯤꯗꯤ ꯃꯩꯇꯩꯗ ꯂꯥꯎꯔꯕꯅꯤꯅ ꯑꯗꯨꯝ ꯃꯣꯏꯗꯤ ꯑꯗꯨꯝ ꯏꯟꯁꯥꯡ ꯄꯤꯐꯝ ꯊꯣꯛꯄꯗꯤ ꯑꯗꯨꯝ ꯄꯤꯗꯣꯏꯅꯦꯕ ꯂꯥꯟꯗꯣꯏꯅꯦꯕ ꯃꯣꯏꯅ ꯀꯧ ꯂꯥꯎꯔꯀꯥꯟꯗ ꯑꯃꯨꯛ ꯑꯩꯈꯣꯏꯅ ꯑꯃꯨꯛ ꯂꯥꯜꯂꯛꯇꯣꯏꯕ
ꯎꯝ ꯑꯗꯨꯁꯨ ꯅꯨꯡꯉꯥꯏꯕ ꯃꯈꯜ ꯑꯃꯅꯤꯅꯦ ꯈꯪꯗꯦ ꯅꯣꯏꯒꯤ ꯃꯩꯇꯩ ꯆꯩꯔꯥꯎꯕꯗ ꯑꯩ ꯂꯥꯛꯁꯤꯔꯥ ꯈꯪꯗꯦ
ꯂꯥꯛꯑꯣꯅꯦ ꯌꯥꯏꯅꯦ ꯏꯟꯁꯥꯡꯁꯦ ꯇꯧꯔꯒ ꯆꯥꯊꯔ ꯂꯣꯏꯔꯦ ꯀꯩꯗꯧꯔꯒꯦ
ꯌꯥꯏ ꯏꯆꯦ ꯏꯕꯅꯤ ꯊꯣꯡꯃꯤꯟꯅ ꯗꯅ ꯆꯥꯃꯤꯟꯅꯗꯕꯁꯨ ꯀꯨꯏꯔꯦ
ꯃꯥꯅꯦ ꯃꯥꯅꯦ
ꯅꯣꯏ ꯀꯩꯀꯩ ꯃꯊꯦꯜ ꯇꯧꯗꯣꯏꯅꯣ
ꯑꯩꯈꯣꯏꯁꯦ ꯃꯔꯣꯏ ꯃꯔꯣꯏꯒ ꯕꯣꯔꯤꯒ ꯑꯃ ꯇꯧꯔꯒ ꯊꯣꯡꯉꯒꯦ ꯑꯗꯨꯒ ꯑꯗꯨꯝ ꯏꯔꯣꯟꯕꯗꯨꯃꯁꯨ ꯍꯥꯞꯄꯅꯤ ꯌꯣꯡꯆꯥꯛꯅꯦ ꯀꯩꯀꯩ ꯃꯌꯥꯟ ꯃꯌꯥꯟ ꯇꯧꯔꯒ ꯃꯔꯣꯏꯅ ꯉꯧꯔꯒ ꯑꯗꯨꯒ ꯎꯇꯤ ꯑ ꯑꯁꯪꯕ ꯑꯃ ꯇꯧꯔꯒꯦ ꯑꯗꯨꯝ ꯑꯗꯒꯤ ꯑꯥ ꯎꯆꯤ ꯃꯅꯥ ꯍꯥꯏꯕ꯭ꯔꯥ ꯀꯩꯅꯣꯒꯤ ꯑꯃ ꯁꯒꯣꯜ ꯍꯋꯥꯏꯗꯒ ꯊꯥꯛꯄꯗꯣ ꯑꯗꯨꯒꯨꯝꯕꯗꯣ ꯊꯣꯛꯑꯒ ꯑꯗꯨꯃꯥꯏꯅ ꯊꯣꯡꯉꯒꯦ ꯑꯗꯨꯗꯒꯤ ꯆꯝꯐꯨꯠ ꯑꯃꯁꯨ ꯌꯥꯎꯔꯒꯦ ꯁꯤꯡꯖꯨ ꯃꯌꯥꯟ ꯈꯔ ꯑꯃ ꯑꯗꯨꯝ ꯑꯇꯩ ꯑꯇꯩ ꯑꯗꯨꯃꯥꯏꯅ ꯊꯣꯡꯉꯒꯦ ꯁꯅꯥ ꯀꯩꯍꯣ ꯈꯔꯒ
ꯎꯝ ꯁꯅꯥ ꯊꯣꯡꯕꯗꯨꯅꯦ ꯑꯩꯅ ꯆꯥꯅꯤꯡꯉꯁꯦ
ꯑꯣ ꯁꯥꯔꯁꯤ ꯀꯩꯅꯣ ꯂꯥꯛꯑꯣ ꯉꯟꯅ ꯂꯥꯛꯑꯣ ꯑꯗꯨꯒ ꯊꯣꯡꯃꯤꯟꯅꯔꯒ ꯍꯦꯛ ꯆꯥꯃꯤꯟꯅꯔꯒ ꯂꯣꯏꯔꯦ
ꯑꯗꯨꯒ ꯒꯧꯔꯒꯤꯗꯅ ꯏꯆꯦꯅ ꯑꯩꯈꯣꯏꯗꯣ ꯑꯃꯨꯛ ꯂꯥꯛꯇꯥꯕ
ꯒꯧꯔꯒꯤ ꯗ ꯅ ꯑꯃꯨꯛ ꯑꯩꯅ ꯍꯦꯛ ꯂꯥꯛꯑ ꯂꯣꯏꯔꯦ
ꯃꯥꯅꯦ ꯑꯗꯨꯒ ꯊꯣꯡꯉꯒ ꯑꯃꯨꯛ ꯆꯥꯃꯤꯟꯅꯔ ꯁꯦ ꯒꯧꯔꯒꯤ ꯅꯨꯃꯤꯠꯇ ꯑꯗꯨꯒꯅꯦ ꯑ ꯑꯥ ꯍꯥꯏꯁꯨ ꯍꯥꯏꯕꯅꯦ ꯑꯍꯟ ꯑꯩꯁꯦ ꯀꯥꯎꯋꯦ ꯑꯍꯟꯈꯩꯒꯤꯅ ꯈꯨꯗꯩꯒ ꯐꯅꯦꯛ ꯑꯃꯃꯝ ꯇꯝꯃꯅꯤ ꯑꯗꯣ ꯑꯉꯥꯡ ꯅꯨꯄꯥ ꯃꯆꯥ ꯂꯩꯔꯤꯁꯤꯡꯗꯣ ꯃꯣꯏꯒꯤꯁꯦ ꯑ ꯀꯩꯅꯣ ꯑꯣꯏꯅ ꯇꯧꯔꯁꯤꯔ ꯎꯝ ꯃꯣꯖꯥ ꯐꯨꯔꯤꯠ ꯑꯃꯃꯝ ꯑꯣꯏꯅ ꯍꯦꯛ ꯄꯤꯕꯤꯔꯝꯃꯁꯤꯔ
ꯌꯥꯏ ꯌꯥꯏ ꯃꯣꯖꯥ ꯐꯨꯔꯤꯠꯀꯨꯝꯕ ꯅꯠꯇ꯭ꯔꯒ ꯑꯗꯨꯝ ꯍꯥꯄꯦꯜꯂ ꯇꯤ ꯁꯥꯔꯠꯂ ꯑꯃ ꯃꯣꯏꯅ ꯄꯥꯝꯖꯅꯕ ꯑꯗꯨꯃꯥꯏꯅ ꯄꯤꯕꯤꯔꯁꯨ ꯄꯤꯕꯤꯔꯁꯦ
ꯑꯗꯨꯗꯤ ꯐꯔꯦ ꯑꯩꯅꯅꯦ ꯃꯣꯖꯥ ꯐꯨꯔꯤꯠ ꯂꯩꯔꯛꯑꯒꯦ ꯏꯆꯦꯅ ꯍꯥꯞꯄꯦꯟꯅ ꯀꯩꯅꯣꯝ ꯌꯦꯡꯉꯛꯑꯣ ꯌꯨꯝꯗ ꯑꯗꯨꯝ ꯂꯤꯠꯅꯔꯁꯨ ꯌꯥꯅꯕ
ꯌꯥꯏ ꯌꯥꯏ ꯃꯣꯏꯁꯨ ꯍꯔꯥꯎ
ꯃꯥꯅꯦ ꯑꯗꯨꯃꯥꯏꯅ ꯇꯧꯔꯁꯦ ꯏꯆꯦ
ꯎꯝ ꯎꯝ
ꯑꯗꯨ ꯊꯤꯟꯕꯗꯤ ꯅꯨꯃꯤꯠꯁꯦ ꯍꯞꯇꯥꯃꯨꯛ ꯂꯩꯔꯒ ꯆꯠꯅꯕ ꯇꯧꯔꯁꯤꯔ ꯍꯞꯇꯥꯃꯨꯛꯁꯤꯗ ꯂꯩꯊꯣꯛꯑꯁꯦ
ꯍꯣꯏ ꯍꯟꯗꯛ ꯍꯞ ꯇꯥꯃꯨꯛꯇ ꯂꯩꯊꯣꯛꯑꯁꯦ ꯍꯧꯖꯤꯛ ꯍꯧꯖꯤꯀꯥꯟꯁꯨ ꯂꯣꯏꯅꯃꯛ ꯗꯨꯀꯥꯟꯗꯩ ꯀꯩꯗꯒꯤ ꯃꯌꯥꯝ ꯂꯩꯔꯕꯅꯤꯅ
ꯎꯝ
ꯆꯠꯃꯤꯟꯅꯔꯁꯦ ꯍꯦꯛꯇ ꯑꯗꯨꯒ ꯑꯍꯣꯡ ꯑꯆꯥꯎꯗꯣ ꯌꯦꯡꯃꯤꯟꯅꯔꯒ ꯂꯩꯔ ꯂꯣꯏꯔꯦꯁꯦ
ꯍꯣꯏ ꯑꯗꯣ ꯍꯞꯇꯥꯃꯨꯛ ꯂꯩꯔꯒ ꯅꯣꯡꯃ ꯁꯪꯕ ꯅꯨꯃꯤꯠꯇ ꯅꯣꯡꯃꯥꯏꯖꯤꯡ ꯅꯨꯃꯤꯠꯇ ꯑꯣꯏꯅ ꯊꯤꯟꯕꯤꯔꯁꯦ ꯃꯣꯏꯒꯩꯁꯨ ꯂꯩꯕ ꯅꯨꯃꯤꯠ
ꯑꯣ ꯌꯥꯏ ꯌꯥꯏ
ꯑꯥ ꯑꯗꯒꯤ ꯃꯌꯥꯝꯁꯨ ꯏꯆꯦꯁꯨ ꯁꯨꯇꯤ ꯐꯪꯉꯝꯃ ꯑꯅꯤ ꯑꯩꯁꯨ ꯑꯉꯥꯡ ꯁ꯭ꯀꯨꯜ ꯆꯠꯂꯣꯏꯗꯕꯅꯤꯅ ꯈꯔ ꯀꯣꯝꯃꯅꯤ
ꯌꯥꯏꯌꯦ ꯌꯥꯢꯌꯦ
ꯑꯗꯨꯗ ꯊꯤꯟꯅꯕ ꯇꯧꯔꯁꯤꯀꯣ ꯆꯦ ꯅꯣꯡꯃꯥꯏꯖꯤꯡꯗꯨꯗ ꯎꯝ ꯐꯔꯦ ꯑꯗꯨꯗꯤ ꯏꯆꯦ ꯅꯪꯁꯨ ꯇꯧꯊꯣꯛꯆꯔꯣ ꯕꯣꯔꯥꯒꯗꯣ ꯍꯧꯗꯣꯛꯇꯅ
ꯌꯧꯒꯦ ꯍꯧꯗꯣꯛꯑꯒꯦ
ꯎꯝ ꯑꯩꯁꯨ ꯐꯤ ꯁꯨꯗꯣꯛꯎꯈꯤꯒꯦ
ꯁꯨꯗꯣꯛꯑꯣ ꯁꯨꯗꯣꯛꯑꯣ ꯑꯉꯥꯡꯗꯤ ꯄꯨꯡ ꯀꯌꯥꯗ ꯍꯜꯂꯛꯇꯣꯏꯕ
ꯄꯨꯡ ꯕꯥꯔꯣ ꯈꯔ ꯍꯦꯜꯂꯒ ꯂꯧꯔꯨꯗꯣꯏꯅꯦ
ꯑꯣ
ꯁꯥꯒꯖꯥꯠꯅꯤ ꯅꯨꯡꯁꯥꯁꯦ ꯇꯃꯨ ꯆꯠ ꯇꯧꯔꯤꯔꯤꯕꯅꯤ
ꯗꯁꯨ ꯋꯥꯕ ꯑꯗꯗꯒꯤ ꯂꯧꯊꯣꯛ ꯂꯧꯁꯤꯟꯗꯁꯨ ꯑꯃꯨꯛ ꯇꯧꯕ
ꯃꯥꯅꯦ ꯑꯗꯒꯤ ꯍꯜꯂꯛꯄꯁꯤꯗꯅꯦ ꯃꯣꯏꯗꯤ ꯁꯥꯔꯕꯅꯤꯅ ꯑꯃꯨꯛ ꯆꯥꯅꯤꯡꯉꯛꯑꯅꯤ ꯗꯣ ꯑꯥꯏꯁ ꯀ꯭ꯔꯤꯝ ꯃꯥꯏꯁ ꯀ꯭ꯔꯤꯝ ꯅ ꯇꯧꯔꯛꯑꯅꯤ ꯑꯗꯒꯤ ꯄꯤꯖꯅꯤꯡꯗꯦ ꯗꯣ
ꯎꯝ
ꯑꯗꯨꯒꯤ ꯑꯃꯨꯛ ꯈꯠꯅ ꯂꯥꯎꯅꯗꯅ ꯍꯜꯂꯛꯀꯗꯣꯔꯤꯕꯅꯤ
ꯑꯗꯨꯅꯦ ꯅꯥꯔꯀꯥꯟꯗꯗꯤ ꯋꯥꯕ ꯇꯧꯔꯤꯁꯦ
ꯃꯥꯅꯦ ꯄꯩꯥꯁꯨ ꯇꯤꯡꯕ ꯏꯁꯥꯁꯨ ꯋꯥꯕ ꯃꯃꯥꯗꯅ ꯈꯤꯠ ꯊꯦꯜꯂꯤ ꯋꯥꯕꯁꯨ ꯁꯣ
ꯑꯁꯦꯡꯕꯅꯦ ꯑꯉꯥꯡꯗꯤ ꯂꯥꯏꯗꯅ ꯑꯁ ꯑꯍꯟ ꯑꯩꯈꯣꯏꯕꯧꯗ ꯁꯥꯕꯅ ꯑꯌꯡꯕ ꯉꯥꯛꯇ ꯆꯥꯅꯤꯡꯉꯤ ꯃꯤ
ꯃꯥꯅꯦ ꯑꯗꯨꯅꯦ ꯑꯌꯤꯡꯕ ꯑꯁꯤ ꯏꯁꯤꯡꯒꯁꯦ ꯑꯌꯤꯡꯕꯒ ꯊꯛꯅꯤꯡꯗ꯭ꯔꯣ ꯐꯔꯦ ꯏꯆꯦ ꯅꯪꯁꯨ ꯇꯧꯊꯣꯛꯑꯣꯀꯣ ꯑꯗꯨꯗꯤ
ꯍꯣꯏ ꯍꯣꯏ ꯕꯣꯔꯥꯁꯦ ꯍꯧꯗꯣꯛꯑꯒꯦ ꯆꯥꯡ ꯏꯌꯣꯟꯕꯁꯨ ꯂꯣꯏꯁꯜꯂꯛꯑꯕꯅꯤꯅ
ꯍꯣꯏ ꯍꯣꯏ ꯍꯣꯏ
ꯍꯣꯏ ꯍꯣꯏ ꯊꯝꯃꯣ ꯊꯝꯃ